ꯍꯜꯂꯣ ꯇꯥꯔꯕꯣ ꯎ ꯇꯥꯔꯦ ꯇꯥꯔꯦ ꯃꯑꯣꯡ ꯑꯃꯨꯛ ꯁꯨꯊꯔꯛꯑꯦ ꯇꯧꯔꯤꯁꯦ ꯑꯩꯁꯦ ꯊꯕꯛ ꯆꯠꯀꯦꯅ ꯈꯜꯂꯒ ꯇꯧꯔꯤꯁꯦ
ꯑꯩꯈꯣꯏ ꯁꯤꯗꯗꯤ ꯅꯣꯡ ꯇꯥꯗ꯭ꯔꯤ
ꯇꯥꯗꯌꯥ
ꯑꯥ
ꯑꯁ ꯀꯃꯥꯏꯅ ꯇꯧꯗꯣꯏꯅꯣ ꯈꯪꯗꯦ ꯅꯣꯡ ꯇꯥꯔꯛꯑꯦꯕ ꯅꯣꯡ ꯇꯥ ꯊꯕꯛ ꯆꯠꯄꯁꯦ ꯑꯩ ꯄꯨꯡ ꯆꯩ ꯇꯔꯥꯃꯊꯣꯏ ꯁ꯭ꯋꯥꯏꯗ ꯆꯠꯀꯦꯅ ꯈꯟꯕꯅꯦꯕ ꯑꯩꯁꯦ
ꯑꯥ
ꯇꯥꯃꯊꯣꯏ ꯆꯥꯛ ꯏꯁꯤꯡ ꯆꯥꯊꯣꯛꯑꯒ ꯑꯗꯣ ꯅꯣꯡꯗꯤ ꯁꯨꯃꯥꯏꯅ ꯇꯧ꯭ꯔꯗꯤ ꯐꯔ ꯑꯃ ꯇꯥꯗꯣꯔꯤꯍꯦ
ꯀꯌꯥꯃꯨꯛ ꯋꯥꯠꯂꯤꯒꯦ ꯅꯪꯒꯤ ꯑꯗꯨꯒꯤ ꯅꯣꯏꯒꯤ ꯀꯩꯅꯣꯗꯣ ꯀꯌꯥꯃꯨꯛ ꯐꯪꯈ꯭ꯔꯒꯦ ꯅꯪꯒꯤꯗꯨꯒ ꯄꯩꯁꯥꯗꯨꯕꯣ
ꯑꯁ ꯑꯩ ꯄꯩꯁꯥꯁꯦꯅꯆꯅꯤ ꯍꯥꯏꯅꯤꯅ ꯇꯔꯨꯛ ꯃꯌꯥꯅꯦ ꯊꯝꯃꯤꯁꯦ ꯑꯗꯣ ꯄꯩꯁꯥ ꯊꯝꯈꯒ ꯀꯣꯔꯣꯅꯥ ꯂꯥꯛꯄꯩ ꯃꯇꯥꯡ ꯑꯗꯨꯋꯥꯏꯗ ꯄꯩꯁꯥꯁꯦ ꯑꯝꯇ ꯐꯪꯈꯤꯗ꯭ꯔꯕꯅꯦꯕ ꯑꯩꯈꯣꯏ ꯐꯥꯏꯅꯥꯟꯁꯀꯤ ꯇꯧꯔꯤꯅꯦꯅ ꯀꯥꯟꯅꯒꯗꯅ ꯑꯃꯔꯣꯝꯗ ꯃꯣꯏ ꯐꯪꯗ꯭ꯔꯕꯅꯦ ꯃꯤ ꯄꯩꯁꯥ ꯊꯝꯃꯒ ꯅꯪꯕꯨꯣꯟ ꯅꯪ ꯀꯣꯔꯅꯥ ꯂꯥꯛꯄ ꯑꯗꯨꯩ ꯑꯗꯨꯝ ꯈꯨꯗꯣꯡꯆꯥꯕ ꯂꯧꯈꯤꯕꯗꯒꯤ ꯑꯗꯨꯝ ꯃꯥꯡꯈ꯭ꯔꯕꯅꯦ ꯑꯩ ꯄꯩꯁꯥ ꯑꯝꯇ ꯐꯪꯒꯦꯅ ꯊꯃꯣꯏꯁꯦ ꯀꯥꯏꯔꯕꯅꯦ ꯃꯣꯏꯅ ꯄꯩꯁꯥꯗꯣ ꯁꯤꯡꯅꯤ ꯁꯤꯡꯅꯤ ꯁꯤꯡꯅꯤꯅ ꯃꯇꯝꯒ ꯊꯥ ꯊꯥ ꯊꯥ ꯊꯥꯗꯅ ꯑꯗꯨꯝ ꯊꯝꯃꯦꯗꯅ ꯑꯗꯈꯣꯏ ꯊꯣ ꯊꯧꯕ ꯆꯠꯂꯤꯅꯦꯅ ꯊꯧꯔꯤꯉꯤꯁꯤꯅꯀꯣ ꯑꯗꯩ ꯅꯣꯡ ꯑꯗꯩꯗꯤ ꯈꯔ ꯂꯩꯔꯒ ꯑꯗꯨ ꯇꯧꯔꯤꯁꯦ ꯁꯔꯀꯥꯔ ꯑꯗꯨ ꯇꯧꯔꯤ ꯍꯥꯏꯕ ꯃꯔꯝꯁꯨ ꯁꯔꯀꯥꯔ ꯀ ꯁꯔꯀꯥꯔ ꯀꯩꯅꯣ ꯄꯥꯏꯗꯗꯅ ꯇꯧ ꯂꯩꯗꯅ ꯑꯗ ꯇꯧꯅ ꯑꯗꯨ ꯆꯥꯔꯖ ꯑꯃꯨꯛ ꯂꯧꯅꯤ ꯑꯗꯒꯤ ꯂꯝ ꯌꯣꯜꯂꯒ ꯑꯃꯨꯛ ꯄꯤꯒꯦ ꯑꯃꯨꯛ ꯍꯥꯏꯅꯤ ꯏꯍꯥꯟ ꯂꯩꯔꯒ ꯑꯃꯃꯨꯛ ꯍꯥꯏꯅꯤ ꯑꯍꯥꯟꯕ ꯑꯃꯨꯛ ꯍꯥꯏꯅꯤ ꯑꯍ ꯇꯧ ꯎ
ꯑꯁ ꯄꯥꯃꯣꯏ ꯍꯦꯛ ꯑꯝꯇ ꯐꯪꯍꯧꯗꯕꯗꯨꯗꯤ
ꯑꯁ ꯐꯪꯗꯦ ꯐꯪꯗꯦ ꯏꯕꯦꯝꯃ ꯗꯥꯎ ꯌꯥꯗꯕ ꯒ꯭ꯔꯨꯞ ꯉꯥꯛꯇꯅꯤ ꯑꯩꯈꯣꯏꯗꯨꯗ ꯌꯥꯎꯔꯤꯕ ꯄꯨꯜꯂꯤ ꯃꯌꯥꯝꯗꯣ ꯗꯥꯎꯕ ꯌꯥꯕ ꯃꯤꯗꯅ ꯠꯇꯦ ꯁꯦꯡꯅ ꯍꯥꯏꯔꯒꯗꯤ ꯀꯨꯝꯕꯒꯤꯗꯔꯥꯒ ꯅꯦ ꯑꯗꯨ ꯃꯤꯇꯤꯡꯁꯦ ꯃꯣꯏ ꯩꯅꯣꯗ ꯀꯩꯅꯣ ꯍꯥꯏ ꯁꯦꯀꯦꯇꯔꯦꯠ ꯑꯅꯧꯕ ꯁꯦꯀꯦꯇꯔꯦꯠ ꯍꯥꯏꯌꯦ ꯀꯩꯅꯣꯔꯣꯝꯗ ꯑꯩꯈꯣꯏꯒꯤ ꯁꯂꯥꯟꯊꯣꯡ ꯁꯣꯝꯕꯝ ꯆꯠꯂꯒ ꯀꯔꯤ ꯀꯔꯤ
ꯍꯥꯎꯅꯤ ꯄꯥꯂꯦꯖꯅꯅꯕꯨ ꯁꯤꯁꯤ
ꯇꯨ ꯇꯨ ꯇꯨꯁꯤꯒꯤꯅꯦ ꯕꯤꯔꯦꯟ ꯍ ꯆꯠꯐꯝ ꯂꯝꯕꯤꯗ ꯀꯔꯤ ꯀꯧꯒꯦ ꯂꯔꯥꯡ ꯁꯃꯝ ꯍꯥꯏꯕ꯭ꯔꯣ ꯑꯥ ꯍꯩꯉꯥꯡ ꯀꯩꯅꯣꯝꯕ꯭ꯔꯣ ꯍꯣꯏꯅꯤ ꯑꯗꯣꯝ ꯁꯥꯏ ꯇꯔꯦ ꯍꯥꯏꯕ꯭ꯔꯥ ꯀꯩꯅꯣꯝ ꯍꯥꯏꯅꯤ ꯂꯩꯗꯣ
ꯑꯥ
ꯑꯗꯣ ꯈꯪꯉꯤꯕ ꯃꯐꯝꯗꯨꯕꯨꯗꯤ ꯅꯍꯥꯟꯋꯥꯏ ꯑꯩꯈꯣꯏꯅ ꯍꯥꯏ ꯀꯣꯔꯠ ꯑꯅꯧꯕ ꯂꯩꯕꯒꯤ ꯄꯔꯦꯡ ꯑꯗꯨꯋꯥꯏꯗꯔ ꯀꯅꯝ ꯑꯣꯏꯕꯅꯤꯅꯦ ꯉꯁꯥꯏ ꯍꯥꯏꯄꯗꯤ ꯇꯥꯔꯛꯄꯅꯦ ꯑꯩꯁꯨ ꯀꯥꯎꯕꯅꯦ ꯑꯩꯖꯦꯗꯣ ꯑꯗ ꯍꯪꯅꯔꯒ ꯁꯤꯗꯒꯤ ꯑꯩꯈꯣꯏꯒꯤ ꯕꯥꯃꯣꯟ ꯂꯩꯀꯥꯏꯗꯒꯤ ꯏꯆꯦ ꯑꯃ ꯃꯩ ꯕꯥꯃꯣꯟꯗ ꯃꯌ ꯑꯄꯥꯝꯕ ꯑꯃ ꯂꯩꯌꯦ
ꯑꯥ
ꯃꯥꯒ ꯐꯣꯟ ꯐꯥꯎꯅꯔꯒ ꯆꯠꯃꯤꯟꯅꯗꯣꯏꯅꯦꯕ ꯏꯕꯥꯏꯁꯦ ꯑꯩꯈꯣꯏꯒꯤ ꯃꯦꯝꯕꯔ ꯒ꯭ꯔꯨꯞ ꯃꯤ ꯅꯤꯐꯨꯔꯥ ꯌꯥꯡꯈꯩꯔ ꯀꯥꯏꯩꯅꯣꯝ ꯎꯠꯇꯦ ꯃꯤ ꯅꯤꯐꯨ ꯌꯥꯡꯈꯩ ꯑꯗꯨꯥꯏꯇ ꯁꯨꯕꯅꯦꯕ ꯑꯗꯨꯗ ꯑꯩꯈꯣꯏ ꯃꯔꯤ ꯃꯉꯥ ꯧꯁꯦ ꯑꯦꯖꯨꯀꯦꯇꯤꯞ ꯃꯦꯝꯕꯔ ꯑꯣꯏꯅ ꯑꯩꯈꯣꯏꯁꯦ ꯈꯜꯂꯦꯕ ꯑꯩꯈꯣꯏꯅ ꯈꯔ ꯆꯦꯟꯊꯣꯛ ꯆꯦꯟꯁꯤꯟ ꯇꯧꯕ ꯈꯣꯠꯄ ꯄꯄꯥꯝꯝꯕ ꯑꯃ ꯃꯣꯛ ꯃꯔꯨ ꯑꯣꯏꯅ ꯍꯥꯏꯇꯥꯔꯦꯅꯦ ꯑꯗꯨꯗꯨꯅ ꯑꯩꯈꯣꯏ ꯑꯍꯨꯝꯒꯤ ꯁꯥꯏꯠꯇꯗꯤ ꯆꯪꯕ ꯍꯥꯏꯗꯤ ꯃꯦꯝꯕꯔ ꯒ꯭ꯔꯨꯞ ꯒ꯭ꯔꯨꯞꯁꯤꯡꯗꯨꯒꯤ ꯈꯔ ꯀꯣꯛ ꯃꯔꯨ ꯑꯣꯏꯕꯁꯤꯡꯁꯦ ꯑꯩ ꯁꯥꯟꯅꯅꯤꯡꯉꯥꯏꯒꯤ ꯑꯗꯨꯗꯒꯤ ꯑꯩꯒꯤ ꯁꯥꯏꯠ ꯅꯦ ꯍꯧꯖꯤꯛ ꯏꯆꯦꯗꯨꯒꯤ ꯁꯥꯏꯠꯅꯦ ꯅꯨꯄꯥ ꯑꯃ ꯑꯩ ꯃꯊꯛꯇ ꯑꯃ ꯂꯩꯌꯦ ꯑ ꯑꯗꯨꯒꯤ ꯁꯥꯏꯟꯒꯤ ꯑꯩꯈꯣꯏ ꯍꯨꯝ ꯁ꯭ꯥꯏꯅꯤ ꯂꯧꯒꯗꯕ ꯃꯣꯏ ꯍꯧꯖꯤꯛꯀꯤ ꯍꯥꯏꯔꯤꯕ ꯃꯤꯁꯤꯅ ꯑꯗꯣ ꯃꯤꯇꯤꯡꯗꯣ ꯇꯧꯔꯒ ꯀ ꯀꯔꯤ ꯀꯔꯤꯅꯣ ꯃꯣꯏꯁꯦ ꯁꯔꯀꯥꯔꯗ ꯇꯧꯔꯒ ꯀꯩ ꯀꯩꯅꯣ ꯌꯥꯝ ꯇꯧꯗꯣꯏꯔꯤ ꯃꯥꯜꯂꯦ ꯑꯩꯁꯨ ꯐꯖꯅ ꯗꯤꯇꯦꯜꯗꯤ ꯈꯪꯗ꯭ꯔꯤꯕꯀꯣ ꯑꯗ ꯀꯗ ꯃꯣꯏ ꯆꯤ ꯇꯧꯔꯤꯁꯦ ꯀꯔꯤꯅꯣ ꯏꯁꯀꯤꯝꯅꯦꯅ ꯇꯧꯔꯤꯅꯦꯅ ꯀꯥꯟꯅꯒꯗ꯭ꯔꯅ ꯇꯧꯔꯃꯤ ꯅꯍꯥꯟ ꯅꯪꯒꯤ ꯑꯩꯈꯣꯏꯅ ꯄꯣꯁ ꯑꯣꯐꯤꯁꯀꯤ ꯆꯠꯂꯨꯕꯗꯣ
ꯑꯥ
ꯑꯗꯨꯅ ꯍꯦꯟꯅ ꯀꯥꯟꯅꯅꯤ ꯃꯦꯝꯃ ꯑꯗꯨ ꯊꯝꯂꯝꯃꯗꯤ ꯑꯩꯅ ꯐꯅ ꯄꯩꯁꯥꯒ ꯌꯦꯡꯉꯨꯅꯦ ꯅꯪ ꯑꯉꯥꯡ ꯄꯩꯁꯥ ꯊꯝꯃꯨꯔꯕꯣ ꯀꯌꯥꯥ ꯄꯨꯔꯒ
ꯍꯥꯞꯆꯗꯔꯤꯕ ꯄꯥꯁꯕꯨꯛ ꯊꯤꯂ ꯎꯔꯦ ꯎꯝ ꯑꯗꯣ ꯑꯩꯅ ꯈꯜꯂꯤꯕ ꯑꯩꯁꯦ ꯆꯍꯤ ꯑꯃ ꯃꯇꯨꯡꯗꯗꯤ ꯃꯔꯨꯞ
ꯑꯥ ꯀꯌꯥꯃꯨꯛ ꯐꯪꯕꯤꯂꯒꯦ
ꯀꯥꯏꯕ ꯀꯌꯥ ꯍꯣꯜꯂꯤꯕꯅ ꯍꯨꯅꯅ
ꯄꯨꯟꯕꯗꯤꯔꯥ ꯂꯤꯁꯤꯡ ꯑꯍꯨꯝ ꯑꯍꯨꯝ
ꯏꯁꯤꯡ ꯍꯨꯍꯣꯡ ꯍꯣꯡꯒꯜ ꯂꯥꯛꯕ ꯃꯈꯥꯏ ꯌꯥꯝ ꯁꯥꯡꯅ ꯍꯨꯟꯕ꯭ꯔꯥ
ꯇꯍꯤ
ꯑꯍꯨꯝꯗꯤ ꯐꯥꯗꯦꯕ ꯑꯥ ꯑꯥ ꯀꯥꯟꯅꯕꯅꯤ ꯐꯖꯅ ꯑꯗꯨꯃꯥꯏꯅ ꯇꯧꯕꯗꯣ ꯑꯗꯨ ꯑꯩꯒꯤꯗꯤ ꯑꯩꯗꯤꯅꯦ ꯏꯖꯗꯥꯎꯁꯤ ꯌꯥꯗꯕ꯭ꯔꯥ ꯀꯩꯅꯣ ꯈꯤꯇꯪ ꯍꯦꯛ ꯇꯧꯔꯔꯤꯕ ꯄꯩꯁꯥ ꯍꯥꯠꯅꯕꯒꯤ ꯐꯤꯕꯝꯗ ꯑꯗꯨꯝ ꯇꯧꯋ ꯈꯤꯇꯪ ꯇꯧꯔꯤ
ꯃꯤꯗꯣ ꯃꯁꯛ ꯈꯪꯕ ꯃꯤꯗ ꯃꯤ ꯃꯁꯛ ꯈꯪꯕ ꯃꯤꯗ ꯇꯧꯒꯗꯕꯅꯦꯕ
ꯃꯁꯛ ꯈꯪꯕꯅ ꯉꯥꯡ ꯉꯥꯏꯔꯤꯕꯕꯦꯝꯃ ꯑꯩꯉꯣꯟꯗ ꯍꯥꯜꯂꯤ ꯌꯥꯝ ꯁꯤ ꯀ ꯇ ꯄꯨꯅ ꯄ ꯑꯠꯇ
ꯑꯩꯈꯣꯏꯒꯤ ꯑꯩꯅ ꯍꯧꯖꯤꯛ ꯇꯧꯔꯤꯁꯤꯅꯅꯦ ꯀꯩꯅꯣꯅꯦꯕ ꯃꯣꯏꯗꯤ ꯎꯝ ꯑꯩ ꯑꯉꯥꯡꯒꯤ ꯑꯩꯈꯣꯏ ꯏꯆꯦꯗꯣ ꯑꯗꯨꯏ ꯃꯅꯥꯎ ꯄꯤꯍꯧꯗꯣꯏꯅ ꯃꯣꯏꯗꯤ ꯄꯣꯠꯁꯦ ꯃꯣꯏꯅ ꯂꯧꯗꯣꯏꯅꯦ ꯃꯤꯅ ꯃꯣꯏꯗ ꯄꯩꯁꯥ ꯄꯨꯒꯦ ꯂꯥꯛꯇꯣꯏꯅꯦꯕ ꯄꯣꯠ ꯑꯃꯒ ꯈꯨꯠꯁꯤꯟꯅꯕ ꯑꯗꯩ ꯍꯌꯦꯡ ꯄꯩꯁꯥꯗꯣ ꯤꯡꯝꯗꯁꯨ ꯄꯣꯠꯇꯨꯅ ꯑꯗꯨꯝ ꯑꯣꯏꯕꯗ ꯌꯥꯕ ꯃꯑꯣꯡ ꯑꯗꯒꯤ ꯑꯦꯇꯦꯝ ꯀꯔ ꯑꯦ ꯇꯤ ꯑꯦꯝ ꯀꯥꯔ ꯑꯣꯏꯒꯦꯔꯥ ꯁꯨꯃꯥꯏꯅ ꯄꯣꯠ ꯑꯃꯒ ꯇꯧꯔꯒ ꯑꯗꯨꯝ ꯇꯧꯕ ꯑꯗꯨꯅ ꯄꯩꯁꯥꯁꯦ ꯃꯥꯡꯗꯕꯤꯅꯦꯕ ꯍꯥꯏꯗꯤ ꯃꯤꯗꯨꯅ ꯍꯟꯕ ꯉꯝꯗ꯭ꯔꯦ ꯍꯥꯏꯕ ꯇꯔꯁꯨ ꯃꯣꯏ ꯉꯁꯥꯏꯒꯤ ꯄꯥꯏꯍꯧꯔꯤꯕ ꯄꯣꯠꯇꯨꯅ ꯑꯗꯨꯝ ꯃꯣꯏꯒꯤ ꯄꯩꯁꯥ ꯑꯣꯏꯖꯕ ꯌꯥꯕꯒꯤ ꯑꯣꯏꯖꯕ ꯌꯥꯕꯒꯤ ꯐꯤꯕꯝꯁꯦ ꯁꯤꯗꯅꯦꯕ ꯃꯣꯏ ꯂꯧꯅꯔꯤꯁꯦ ꯑꯗ ꯑꯩꯅ ꯃꯣꯏꯗ ꯀꯩꯅꯣꯁꯦ ꯑꯍꯨꯝ ꯀꯥꯕꯤ ꯊꯥꯗꯣꯛꯑꯦ ꯊꯥꯗꯣꯛꯅꯦꯕ ꯊꯥꯗꯣꯛꯑꯦ ꯍꯥꯏꯔꯁꯦꯕ ꯃꯣꯏꯅ ꯃꯤ ꯃꯤ ꯃꯣꯏꯅ ꯃꯤ ꯑꯇꯣꯞꯄꯗ ꯃꯔꯤ ꯀꯥꯕꯤ ꯊꯥꯗꯣꯛ ꯃꯌꯥꯏ ꯃꯉꯥ ꯀꯥꯏꯕꯤ ꯊꯥꯗꯣꯛꯑꯣ ꯃꯣꯏꯁꯨ ꯁꯦꯟꯗꯣꯡ
ꯗꯥꯔꯤꯁꯤꯅꯦꯕ ꯑꯃꯨꯛꯀꯁꯨ ꯑ
ꯑꯗꯨ ꯑꯩꯅ ꯎꯔꯨꯕ ꯌꯥꯗ꯭ꯔꯦ ꯑꯩꯒꯤꯗꯤ ꯃꯣꯏꯗ ꯁꯤꯖꯦꯅ ꯂꯧꯐꯝ ꯊꯣꯛꯑ ꯑꯗꯨꯃꯥꯏꯅ ꯂꯧꯔꯒ ꯑꯩ ꯁꯦꯂꯦꯞꯇꯤ ꯁꯨꯃꯥꯡ ꯃꯥꯡꯉꯣꯏ ꯍꯌꯦꯡ ꯑꯩꯅ ꯑꯩꯒꯤꯗꯣ ꯑꯩꯒꯤ ꯁꯦꯂꯦꯞꯇꯣ ꯑꯩ ꯍꯧꯖꯤꯛꯁꯦ ꯀꯩꯅꯣ ꯇꯧꯔꯦ ꯍꯥꯏꯔꯁꯨ ꯃꯣꯏꯅ ꯂꯧ ꯈꯠꯅꯕ ꯇꯧꯔꯒꯦ ꯍꯥꯏ ꯃꯣꯏꯅ ꯑꯗꯤ ꯑꯩꯅ ꯂꯧꯈꯠꯀꯦ ꯍꯥꯏ ꯃꯇꯝꯗꯕꯨꯗꯤ ꯂꯧꯈꯠꯄ ꯌꯥꯔꯣꯏ ꯃꯤꯁꯨ ꯄꯩꯁꯥꯗ ꯁꯤꯡꯉꯛꯄ ꯍꯥꯏꯕ ꯂꯩ ꯑꯃ ꯇꯧꯕ ꯍꯥꯏꯐꯝ ꯂꯩꯔꯅꯤꯅ ꯈꯔ ꯉꯥꯏꯊꯣꯛ ꯉꯥꯏꯇ ꯇꯧꯅꯔꯒ ꯑꯗꯨꯝ ꯁꯦꯂꯦꯞꯇꯣ ꯄꯨꯟꯅ ꯑꯗꯨꯝ ꯂꯧꯈꯠ ꯌꯥꯗꯣꯏꯅꯦ ꯁꯦꯂꯦꯞꯇꯤ ꯁꯨꯡ ꯃꯥꯡ ꯃꯥꯡꯉ ꯆꯥꯎꯅꯦꯣꯏ ꯌ
ꯑꯗꯨꯗꯅ ꯃꯤꯒꯤ ꯄꯩꯁꯥ ꯃꯌꯥꯝꯗꯣ ꯃꯣꯏꯛꯁꯨ ꯂꯣꯏ ꯂꯧꯁꯤꯜꯂꯤꯃꯤꯅꯤꯅ ꯅꯠꯇ꯭ꯔꯥ
ꯃꯣꯏꯅ ꯑꯩꯈꯣꯏꯒꯨꯝꯕꯗꯒꯤ ꯑꯩꯈꯣꯏꯅ ꯑꯩꯈꯣꯏꯅ ꯃꯣꯏꯗ ꯊꯥꯗꯣꯛꯏꯅꯤꯗꯅ ꯊꯥꯗꯣꯛꯄ ꯑꯩꯈꯣꯏꯗꯒꯤ ꯃꯣꯏꯅ ꯂꯧꯔꯅꯤ ꯄꯩꯁꯥꯁꯦ ꯃꯣꯏꯅ ꯑꯃꯨꯛꯞ ꯐ ꯆꯂꯥꯏꯅꯦꯕ ꯃꯣꯏꯗꯤ ꯄꯩꯁꯥ ꯁꯄꯣꯛ ꯄꯨꯊꯣꯛꯇꯕꯤꯗ ꯑꯗꯨꯝ ꯃꯣꯏꯗꯤ ꯃꯊꯣꯏ ꯁꯦꯟꯗꯣꯡ ꯐꯪꯗꯣꯏꯅꯦꯕ ꯑꯩꯈꯣꯏ ꯄꯩꯁꯥꯁꯤꯅꯗ ꯑꯗꯨꯗꯣ ꯃꯣꯏꯗꯤ ꯆꯠꯄ ꯈꯣꯝꯕ ꯍꯥꯏꯕ ꯈꯔ ꯁꯨꯝꯕ ꯇꯧꯔꯦ ꯃꯣꯏꯒꯤ ꯑꯋꯥꯃꯟꯁꯤꯅ ꯁꯤꯅꯦꯕ ꯑꯣꯏꯔꯤꯁꯦ ꯑꯩꯈꯣꯏꯒꯤꯅ ꯁꯦꯟ ꯄꯨꯊꯣꯛꯄ ꯃꯥꯅꯦ ꯑꯩꯈꯣꯏꯒꯤꯅ ꯁꯦꯟ ꯄꯨꯊꯣꯛꯄ ꯃꯣꯏꯒꯤꯅ ꯆꯠꯄ ꯈꯣꯠꯄ ꯉꯥꯡꯕ ꯇꯧꯕ ꯑꯗꯨꯒ ꯁꯦꯟ ꯐꯪꯕ ꯑꯩꯈꯣꯏꯅ ꯁꯦꯟ ꯄꯨꯊꯣꯛꯑ ꯁꯦꯟ ꯑꯩꯈꯣꯏꯅ ꯑꯗꯨꯃꯥꯏꯅ ꯆꯠꯄ ꯈꯣꯠꯄ ꯉꯥꯡꯕ ꯇꯧꯔꯒ ꯁꯦꯟ ꯐꯪꯕ ꯁꯤ ꯂꯣꯏ ꯀꯥꯟꯅꯃꯤꯟꯅꯕꯩ ꯋꯥꯅꯤꯗ ꯎꯝ ꯃꯥꯅꯦ
ꯅꯠꯇꯦꯕ ꯑꯩꯅ ꯄꯣ ꯌꯣꯅꯤ ꯅ ꯅꯪꯅ ꯂꯩꯅꯤ ꯅꯪꯅ ꯄꯩꯁꯥ ꯄꯤꯔꯛꯀꯅꯤ ꯁꯦꯟꯗꯣꯡ ꯈꯔ ꯆꯥꯅꯅꯤ ꯋꯥꯔꯤꯅꯤꯀꯣ ꯅꯪꯅ ꯑꯣ ꯑꯣꯖꯥ ꯑꯣꯏꯗꯣ ꯅꯣꯏ ꯑꯣꯖꯥ ꯑꯣꯏꯔꯝ ꯐꯪꯉꯕ ꯄꯩꯁꯥꯗꯨꯅ ꯑꯃꯨꯛ ꯅꯪꯅ ꯂꯩꯅꯤ ꯂꯩꯅꯤ ꯁꯤ ꯉꯥꯛ ꯐꯅꯦꯕ ꯎꯔꯨ ꯎꯔꯨ ꯎꯛꯅꯕꯅꯦꯕ ꯁꯦꯡꯅ ꯍꯥꯏꯔꯒꯗꯤ
ꯎꯝ
ꯑꯗꯨꯗ ꯃꯥ ꯃꯥꯏ ꯉꯝꯖ ꯉꯝꯖꯕ ꯃꯥꯅ ꯉꯝꯕ ꯂꯦꯚꯦꯜ ꯊꯥꯛ ꯂꯧꯁꯤꯡꯅ ꯂꯧꯁꯤꯡ ꯃꯉꯥꯒꯤ ꯄꯥꯡꯒꯠꯅ ꯄꯥꯡꯒꯟ ꯊꯧꯅꯥꯒꯤ ꯍꯥ ꯊꯕꯛꯇꯣ ꯁꯨꯅꯕꯩ ꯋꯥ ꯀꯅꯦꯕ ꯀꯔꯤꯝ ꯅꯠꯇꯦꯕ ꯁꯦꯡꯅ ꯍꯥꯏꯔꯒꯗꯤ
ꯑꯗꯨꯁꯨ ꯁꯤ ꯍꯥꯏꯅꯦ ꯉꯔꯥꯡ ꯀꯩꯅꯣ ꯗꯨꯀꯥꯟ ꯀꯩꯅꯣ ꯆꯠꯂꯨꯕꯗꯣ ꯑꯗꯣ ꯃꯣꯏꯒꯤ ꯀꯔꯤ ꯉꯔꯥꯡꯒꯤ ꯁꯣꯄꯤꯡꯗꯣ ꯑꯗꯨ ꯆꯠꯂꯕꯗꯤ ꯑꯩ ꯋꯥꯈꯜꯁꯦ ꯍꯥꯏ ꯗꯤꯌꯥ ꯑꯃ ꯂꯥꯛꯏꯕ ꯀꯩꯅꯣꯗ ꯃꯣꯏꯒꯤ ꯁꯣꯞꯄꯤꯡꯁꯦ ꯌꯨꯝꯗ ꯂꯩꯕ ꯇꯧꯔꯝꯒꯦ ꯆꯝꯄꯅ ꯃ ꯑꯃꯇꯪ ꯍꯥꯏꯗꯤ ꯌꯨꯝꯒꯤ ꯀꯥ ꯑꯃꯈꯛ ꯈꯪꯗꯅꯦꯕ ꯃꯣꯏꯅ ꯇꯧꯔꯝꯃꯤꯁꯦ ꯄꯣꯠꯦ ꯌꯥꯝ ꯊꯍꯧꯗ꯭ꯔꯤ ꯄꯣꯠꯁꯦ ꯈꯤꯇꯪꯒꯅꯤ ꯊꯝꯃꯤꯁꯦ ꯑꯗꯨꯗ ꯕꯤꯖꯤꯅꯦꯁ ꯍꯧꯗꯣꯔꯛꯏꯅꯦꯕ ꯃꯥꯒꯤꯗꯣ ꯕꯤꯖꯤꯅꯦꯁꯁꯦ ꯄꯤꯛꯅ ꯂꯨꯄꯥ ꯂꯥꯛꯈ ꯑꯃ ꯑꯅꯤ ꯑꯍꯨꯝꯒꯤ ꯆꯥꯡꯗ ꯊꯥꯗꯔꯒ ꯄꯤꯛꯅ ꯍꯧꯒꯠꯂ ꯍꯩꯌꯦ ꯑꯗꯨꯅ ꯑꯆꯧꯕ ꯁꯣꯞꯄꯤꯡ ꯃꯣꯜ ꯑꯃꯗꯤ ꯃꯥ ꯑꯣꯏꯔꯛꯀꯗꯧꯔꯤꯅꯦꯕ ꯑꯩꯁꯦ ꯑꯗꯨ ꯎꯔꯨꯕꯗꯒꯤꯅꯦ ꯑꯩꯁꯦ ꯋꯥꯈꯜꯁꯦ ꯑꯦꯁ ꯄꯩꯁꯥ ꯇꯥꯅꯤ ꯄꯩꯁꯥ ꯇꯥꯟꯕ ꯑꯩꯅ ꯈ ꯑꯗꯨꯅꯦ ꯑꯩꯅ ꯈꯜꯁ ꯑꯦꯁ ꯑꯩꯒꯤ ꯊꯥꯖꯕ ꯐꯤ ꯐꯅꯦꯛ ꯑꯩꯅ ꯑꯗꯒꯤ ꯇꯟꯗ꯭ꯔꯒꯗꯤ ꯁꯤꯡꯗ ꯇꯥꯔꯗꯤ ꯈꯣꯝꯕ ꯈꯣꯠꯄ ꯇꯧꯔꯒ ꯕꯤꯖꯤꯅꯦ ꯃꯆꯥ ꯑꯃꯗꯤ ꯑꯩ ꯑꯗꯨꯝ ꯇꯧꯖ ꯕꯤꯖꯤꯅꯦꯖ ꯃꯆꯥ ꯑꯝꯗꯤ ꯍꯧꯕ ꯌꯥꯏꯅꯤ ꯑꯥ ꯕꯤꯖꯤꯅꯦꯖ ꯃꯆꯥ ꯑꯝꯗꯤ ꯍ ꯍꯧꯕ ꯌꯥꯔꯤꯅꯤ ꯃꯤꯅ ꯇꯧꯔꯤꯁꯦ ꯑꯄꯤꯛꯄꯗꯒꯤꯅꯦ ꯑꯆꯧꯕ ꯑꯣꯜꯂꯒꯅꯦ ꯑꯩ ꯋꯥꯈꯟꯖꯦ ꯑꯥꯏꯗꯤꯌꯥꯖꯦ ꯑꯩꯅ ꯂꯥꯛꯏꯅꯤꯀꯣ ꯈꯜꯂꯦꯕ ꯑꯗꯣ ꯑꯩꯈꯣꯏ ꯌꯨꯝꯁꯦ ꯑꯩꯅ ꯈꯅꯁꯤ ꯈꯨꯜꯖꯦ ꯃꯐꯝ ꯆꯥꯕ ꯑꯃ ꯂꯩꯇꯅ ꯁꯤꯗ ꯂꯩꯖ ꯇꯥꯔꯖꯨ ꯂꯝꯕꯤꯖꯨ ꯑꯥꯎ ꯑꯩꯈꯣꯏꯒꯤ ꯌꯨꯝꯖꯦ ꯇꯧꯔ ꯅꯨꯡꯉꯥꯏ ꯑꯗꯨꯅ ꯀꯩꯅꯣ ꯐꯒꯠꯇꯅ ꯇꯧꯔꯝꯃꯗꯤ ꯃꯁꯤ ꯀꯔꯕꯥꯔꯁꯤ ꯌꯥꯝ ꯆꯥꯠꯅꯤꯀꯣꯅ ꯈꯟꯖꯔꯤꯅꯦꯕ ꯑꯩꯅ ꯄꯩꯁꯥ ꯇꯥꯟꯕꯁꯦ ꯑꯦꯖꯣꯟꯁꯤꯌꯥ ꯀꯣꯛ ꯂꯤꯡꯖꯥꯗꯤꯀꯣ ꯃꯥꯗꯒꯤ ꯑꯗꯨꯝ ꯍꯧꯔꯁꯨ ꯑꯗꯨꯝ ꯇꯥꯟꯕ ꯌꯥꯏ
ꯃꯥꯅꯤ ꯃꯥꯅꯤ ꯀꯣꯛꯇ ꯂꯣꯏ ꯂꯩꯔꯦ ꯍꯥꯟꯅ ꯍꯦꯛꯇ ꯇꯥꯞ ꯂꯥꯎꯅ ꯖꯣꯠ ꯊꯥꯗꯔꯒ ꯇꯧꯕ ꯌꯥꯕ ꯅꯠꯇꯦꯕ ꯍꯩꯇ꯭ꯔꯗꯤ ꯄꯨꯃꯥꯡ ꯃꯥꯡꯗꯣꯏꯅꯤ
ꯃꯆꯥ ꯃꯆꯥ ꯃꯆꯥꯗꯒꯤ ꯈ ꯈꯔ ꯈꯔ ꯈꯔ ꯈ ꯈꯔ ꯇꯧꯔꯛꯄ ꯌꯨꯝꯅꯤ ꯀꯩꯅꯣ ꯃꯣꯏ ꯃꯈꯥꯗꯨ ꯑꯗꯨꯗ ꯊꯤꯕꯗ ꯑꯩ ꯁꯥꯠꯄꯅꯤ ꯉꯔꯥꯡ ꯑꯗꯨꯒ ꯌꯨꯝꯑꯝꯗ ꯏꯔꯦꯟꯖꯟꯅ ꯂꯩꯔꯝꯃꯤꯅꯦ ꯍꯦꯛꯇ ꯍꯅꯨꯕꯤ ꯑꯝ ꯐꯝ ꯂꯩꯔꯝꯃꯦ ꯃꯃꯥ ꯃꯃꯥ ꯑꯣꯏꯔ ꯃꯥꯅꯦ ꯃꯥꯡꯒꯣꯟꯖꯤꯗ ꯃꯣꯏ ꯃꯥꯡ ꯑꯣ ꯂꯩꯔꯒ ꯅꯥꯀꯟꯗꯩ ꯏꯁꯇꯤꯌꯥꯔ ꯀꯥꯛ ꯏꯁꯇꯤꯌꯥꯔꯗꯩꯒ ꯀꯥꯈꯠꯂ ꯃꯊꯛꯀꯤ ꯀꯥ ꯑꯃꯈꯛꯇꯪꯅꯦꯕ ꯃꯣꯏ ꯗꯨꯀꯥꯟꯖꯦ ꯍ ꯕꯤꯗꯤ ꯑꯦ ꯀꯂꯦꯁꯅ
ꯑ
ꯑꯩꯅ ꯏꯁ ꯏꯃꯥ ꯅꯣꯏꯖꯤꯗꯤ ꯁꯤꯗꯤ ꯑꯩꯗꯤ ꯗꯨꯀꯥꯟ ꯁꯣꯞꯄꯤꯡ ꯃꯣꯜꯅꯦꯅ ꯀꯣꯏꯊꯤ ꯊꯤꯔꯤꯅꯤ ꯑꯗꯨꯒ ꯁꯤꯗꯤ ꯌꯨꯝ ꯑꯃ ꯑꯣꯏ ꯂꯩꯔꯝꯃꯦꯅ
ꯑꯌꯥ ꯑꯍ ꯑꯍ ꯑꯍ ꯑꯍ
ꯑꯣꯏꯅꯤ ꯑꯣꯏꯅꯤ
ꯑꯗ ꯍꯅꯨꯕꯤ ꯃꯧꯅ ꯐꯝꯃꯤꯔꯥꯕ ꯃꯣꯏ ꯏꯃ ꯍꯥꯟ ꯅꯨꯕꯤꯗ
ꯃꯣꯏ ꯏꯃꯨꯡ ꯃꯅꯨꯡꯅꯦ ꯍꯅꯨꯕꯤꯅ ꯐꯝꯗꯦ ꯃꯆꯥꯅꯨ ꯄꯥ ꯃꯥꯜꯂꯦꯕ ꯃꯆꯥ ꯃꯃꯧꯖꯤꯡ ꯇꯧꯔꯒ ꯃꯣꯏꯖꯦ ꯐꯝꯕꯅꯦꯕ ꯃꯣꯏ ꯔꯤꯁꯦꯞꯁꯟ ꯁꯦꯖꯟ ꯍꯥꯏꯖꯦ ꯑꯗꯨꯝ ꯁꯨꯃꯥꯏꯅ ꯀꯥꯈꯠꯐꯝꯖꯤꯗ ꯅꯨꯄꯥ ꯃꯥꯏ ꯃꯆꯥꯅꯨꯄꯥ ꯃꯥꯜꯂꯤ ꯑꯗꯨꯅ ꯃꯥꯅ ꯄꯩꯁꯥ ꯅꯨꯡꯁꯥ ꯑꯈꯣꯏꯅ ꯄꯣꯠꯁꯦ ꯂꯩꯔ ꯂꯧꯔꯒ ꯑꯄꯥꯝꯕꯁꯦ ꯈꯜꯂ ꯄꯨꯊꯣꯛꯑꯅꯤ ꯃꯄꯥꯟꯗ ꯑꯗꯨꯒ ꯃꯥꯅ ꯄꯩꯁꯥ ꯑꯗꯨ ꯄꯩꯁꯥ ꯄꯥꯕ ꯑꯗꯩ ꯃꯅꯨꯡꯗꯅ ꯃꯣꯏ ꯏꯁꯇꯥꯞ ꯑꯍꯨ ꯑꯥ ꯑꯍꯨꯝ ꯃꯔꯤ ꯂꯩꯑꯕ ꯅꯨꯄꯤ ꯑꯗꯨꯁꯨꯨ ꯃꯧ ꯑꯅꯤ ꯃꯧ ꯑꯅꯤ ꯌꯥꯎꯋꯤ ꯑꯗꯨꯒ ꯂꯩ ꯁꯥꯥꯕꯤ ꯑꯃꯅꯤꯒ ꯃꯣꯏ ꯏꯃꯨꯡ ꯃꯅꯨꯡ ꯉꯥꯛꯇ ꯃꯥꯜꯂꯦꯕ ꯑꯗꯨꯃꯥꯏꯅ ꯑꯗꯨꯝ ꯐꯝ ꯄꯅꯦꯕ ꯃꯣꯏꯗꯨ
ꯑ ꯄꯣꯠꯇ ꯇꯥꯥꯡ ꯃꯥ
ꯌꯥꯝ ꯇꯥꯡꯕꯗꯤ ꯌꯥꯎꯗꯦ ꯌꯥꯝ ꯇꯥꯡꯕꯗꯤ ꯌꯥꯎꯗꯤ ꯌꯥꯝ ꯇꯥꯡꯉꯕꯗ ꯃꯣꯏꯗꯣ ꯂꯤꯁꯤꯡꯗ ꯍꯦꯟꯕ ꯌꯥꯎꯔꯝꯃꯣꯏ ꯑꯩ ꯁꯨꯝ ꯈꯟꯕꯗ
ꯑ ꯅꯪꯅ ꯉꯔꯥꯡ ꯍꯥꯡꯉꯤꯕ ꯂꯨꯄꯥ ꯆꯥꯝꯃ ꯄꯤꯕ ꯕꯦꯒꯛꯇꯣ ꯑꯗꯨ ꯑꯌꯨꯛꯇ ꯑꯗꯨꯝ ꯂꯣꯏꯈ꯭ꯔꯦ ꯍꯥꯏꯔꯣ
ꯍꯣꯏ ꯑꯩꯅ ꯑꯩꯗꯤ ꯅꯣꯏ ꯐꯦꯁꯕꯨꯛꯇ ꯊꯥꯒꯠꯂꯛꯄ ꯄꯕꯛꯇꯣ ꯑꯗꯨ ꯂ ꯂꯧꯒꯦꯂꯥꯏ ꯅꯦꯅ ꯍꯥꯏꯕ ꯑꯁ ꯑꯗꯨꯗꯣꯁ ꯑꯌꯨꯛ ꯐꯥꯎꯗꯤ ꯂꯩꯔꯝꯕꯅꯦ ꯑꯗꯣ ꯑꯌꯨꯛ ꯑꯩꯈꯣꯏꯒꯤ ꯄꯨꯡ ꯇꯔꯥ ꯇꯔꯥꯃꯥꯊꯣꯏ ꯁ꯭ꯋꯥꯏꯁꯦ ꯏ ꯂꯣ ꯂꯣꯣꯏ ꯀꯔꯤꯦ
ꯃꯣꯏ ꯑꯗꯨꯗꯥꯏꯗꯩ ꯑꯗꯨ ꯅ ꯂꯧꯅꯕꯗ ꯑꯗꯨꯝꯣꯏꯔꯝꯃꯅꯤ ꯑꯔꯥꯞꯄꯗꯤ ꯂ
ꯃꯌꯥꯝ ꯄꯨꯟ ꯄꯨꯟꯅ ꯂꯧꯋꯦꯌꯦ ꯄꯨꯟ ꯄꯨꯟꯅ ꯂꯧꯔꯒ ꯃꯣꯏ ꯑꯇꯣꯞꯄꯗ ꯑꯃꯨꯛ ꯌꯣꯟꯕ ꯈꯣꯠꯄ ꯗꯨꯀꯥꯟ ꯑꯗꯨꯃꯥꯏꯅ ꯂꯧꯕꯖꯥꯠꯅꯤ
ꯍꯥꯏꯃ ꯑꯣ ꯍꯥꯏꯗꯤ ꯃꯣꯏꯅ ꯆꯥꯝꯃꯗ ꯊꯥꯗꯣꯛꯑꯒ ꯄꯨꯂꯞ ꯂꯧꯍꯧꯒ ꯃꯣꯏꯅ ꯁꯨꯃꯥꯏꯗ ꯂꯨꯄꯥ ꯆꯥꯝ ꯌꯥꯡꯈꯩ ꯆꯅꯤ ꯁꯥꯕ ꯁꯥꯔꯁꯨꯀꯣ ꯑꯣ
ꯑꯃꯨꯛꯀ ꯂꯥꯛꯈꯤꯅꯤ ꯑꯗꯨ ꯃꯇꯝꯗꯤ ꯍꯥꯏ ꯉꯝꯗꯦꯌꯦ
ꯑꯣ ꯑꯣ ꯄꯟꯆꯥ ꯇꯥꯕ꯭ꯔꯣ ꯑꯩꯁꯦ ꯐꯣꯟ ꯑꯃ ꯂꯥꯛꯑꯦ ꯑꯩ ꯑꯃꯨꯛ ꯊꯝꯒꯦ ꯉꯥꯛꯇꯪ ꯂꯩ ꯇꯧꯔꯛꯀꯦꯔꯣꯅ
ꯍꯣ ꯍꯣ ꯍꯣꯏ ꯊꯥꯡꯃꯣ ꯊꯝꯃ
ꯑꯥ